ꯍꯥꯏꯌꯣ
ꯑꯣ ꯏꯇꯥꯎꯕꯤꯌꯦ
ꯍꯧ ꯍꯧ
ꯍꯧꯖꯤꯛꯀꯥꯟꯁꯤꯕꯨ ꯊꯕꯛꯀꯨꯝꯕꯒ ꯆꯤꯟꯕ ꯀꯩꯀꯥ ꯂꯩꯕ꯭ꯔꯣ
ꯍꯧꯖꯤꯛꯀꯥꯟꯒꯤ ꯊꯕꯛꯁꯦ ꯑꯁ ꯈꯔ ꯆꯤꯜꯂꯦ ꯍꯥꯏꯗꯨꯅꯤꯅꯦ ꯂꯧꯁꯤꯡ ꯃꯇꯝꯒ ꯌꯎꯁꯜꯂꯛꯄ ꯑꯩꯅꯤꯅ
ꯑꯣ ꯑꯗꯨꯗꯤ ꯏ ꯇꯧꯕꯤ ꯑꯩꯅ ꯀꯩꯅꯣꯃ ꯑ ꯀꯩꯅꯣꯃ ꯍꯥꯏꯖꯒꯦ ꯇꯧꯕ
ꯑꯣ ꯍꯥꯏꯌꯣ ꯌꯥꯅꯤ ꯀꯩꯅꯣ ꯑꯩꯇꯥꯏꯌꯣ
ꯍꯧꯖꯤꯛ ꯍꯧꯖꯤꯛꯇꯤ ꯊꯕꯛ ꯈꯔ ꯆꯤꯜꯂꯕꯅꯤꯅ ꯑꯗꯨꯝ ꯈꯔ ꯂꯩꯔꯒꯩ ꯏꯇꯥꯎꯕꯤꯅ ꯍꯥꯡꯕ ꯀꯥꯟꯗ ꯑꯗꯨꯝ ꯇꯧꯔꯁꯨ ꯌꯥꯕꯅꯤꯗ ꯑꯩꯅ ꯀꯩꯅꯣ ꯇꯧꯕ ꯍꯥꯏꯇꯥꯔꯦ ꯑꯩꯈꯣꯏꯒꯤ ꯁꯨꯃꯥꯡꯁꯦ ꯑꯩꯣꯏ ꯅꯣꯡꯁꯤꯡꯤꯡ ꯇꯥꯔꯛꯄꯗ ꯑꯩꯈꯣꯏ ꯏꯁꯤꯡ ꯀꯩꯀꯥ ꯌꯥꯝ ꯊꯨꯝꯖꯤꯟꯕ ꯑꯗꯨꯗ ꯍꯥꯏꯗꯤ ꯂꯩꯕꯥꯛꯀ ꯑꯣꯏꯕꯅꯤꯅ ꯑꯩꯈꯣꯏ ꯂꯝꯕꯤ ꯆꯠꯊꯣꯛ ꯆꯠꯁꯤ ꯊꯤꯟꯗ ꯌꯥꯝ ꯅꯨꯡꯉꯥꯏꯇꯕ ꯑꯗꯒꯤ ꯁꯦꯟꯊꯪ ꯀꯩꯀꯥꯁꯤꯅ ꯍꯥꯏꯗꯤ ꯂꯩꯕꯥꯛꯁꯤꯗ ꯅꯦꯠꯂꯨꯔꯒ ꯏꯃꯨꯡ ꯀꯩꯀꯥ ꯆꯪꯕꯁꯦ ꯑꯩꯈꯣꯏ ꯌꯥꯝꯅ ꯃꯣꯠꯁꯤꯟꯕꯗꯣ ꯑꯗꯨ ꯑꯣꯏꯔꯦ ꯑꯗꯨꯗꯨꯅ ꯑꯩꯅ ꯁꯨꯃꯥꯡꯁꯦ ꯍꯟꯗꯛꯀꯤ ꯅꯣꯡ ꯈꯔ ꯍꯥꯡꯉꯉꯩ ꯇꯥꯂꯛꯁꯤꯗ ꯍꯥꯏꯗꯤ ꯍꯩꯖꯤꯜꯍꯧꯒꯦꯅ ꯇꯧꯕ ꯑꯩꯈꯣꯏ ꯌꯥꯝꯅ ꯅꯥꯟꯅ ꯃ ꯇꯧꯗ꯭ꯔꯒꯁꯨ ꯑꯗꯨꯝ ꯀꯦꯂꯥꯝ ꯕꯥꯇꯤ ꯈꯔ ꯅꯨꯡ ꯈꯔ ꯇꯧꯔꯒ ꯑꯗꯒꯤ ꯇꯨꯔꯦꯟꯗꯒꯤ ꯍꯟꯗꯛꯀꯤ ꯅꯣꯡ ꯇꯥꯔꯒ ꯏꯁꯤꯡ ꯀꯩꯅꯣ ꯇꯧꯕꯗꯨꯗ ꯅꯨꯡ ꯌꯥꯝ ꯆꯦꯟꯊꯔꯛꯄꯒꯤ ꯅꯨꯡꯗꯨꯁꯨ ꯌꯥꯝ ꯂꯩꯕ ꯍꯥꯏꯇꯥꯔꯦ ꯍꯥꯎꯗ ꯍꯥꯏꯗꯤ ꯑꯩꯈꯣꯏꯒꯤꯗꯤ ꯇꯥꯃꯣꯈꯣꯏꯁꯨ ꯑꯗꯨꯝ ꯊꯕꯛ ꯀꯩꯀꯥ ꯑꯗꯨꯝ ꯆꯠꯊꯣꯛꯑ ꯂꯩꯔꯕꯅꯤꯅ ꯑꯩꯒꯤꯗꯤ ꯏꯇꯥꯎꯕꯤ ꯅꯠꯇꯅ ꯀꯅꯥꯝꯇ ꯂꯩꯇꯦꯗꯣ ꯍꯥꯏꯗꯤ ꯅꯛꯅ ꯂꯨꯅ ꯇꯤꯟꯅꯖꯕꯁꯦ ꯑꯗꯨꯗ ꯍꯥꯏꯗꯤ ꯑꯩꯈꯣꯏ ꯇꯨꯔꯦꯟ ꯏꯇꯥꯎꯕꯤꯅ ꯁꯪꯉꯒꯗꯤ ꯉꯥꯏꯍꯥꯛ ꯂꯥꯛꯑꯒ ꯏꯇꯥꯎꯒꯤꯕꯥꯅꯤ ꯅꯨꯡꯒꯗꯣ ꯈꯔ ꯑꯗꯨꯝ ꯄꯦꯛꯃꯤꯟ ꯈꯣꯠꯃꯤꯟꯅ ꯇꯧꯔꯒ ꯍꯥꯏꯗꯤ ꯑ ꯁꯨꯝ ꯇꯧꯃꯤꯟꯅꯅꯤꯡꯕ
ꯑꯥ
ꯑꯗꯣ ꯑꯗꯨꯝ ꯌꯥꯗꯤ ꯌꯥꯅꯤꯗ ꯍꯥꯏ ꯍꯧꯖꯤꯛꯁꯨ ꯇꯨꯔꯦꯟ ꯏꯁꯤꯡꯗꯣ ꯈꯤꯇꯪꯕꯨꯗꯤ ꯆꯥꯎꯔꯤꯕꯅꯦ ꯑꯗꯨꯗꯣ ꯉꯥꯏꯕ ꯑꯣꯏꯅ ꯍꯥꯏꯗꯤ ꯏꯇꯥꯎꯅ ꯈꯤꯇꯪ ꯁꯪꯉꯛꯄꯒ ꯑꯗꯨꯝ ꯆꯞꯇꯤ ꯆꯥꯅ
ꯌꯥꯏꯌꯦ ꯌꯥꯏꯌꯦ ꯑꯗꯣ ꯀꯩꯅꯣ ꯇꯧꯁꯦ ꯎꯝ ꯅꯣꯡ ꯈꯤꯇꯪ ꯄꯥꯊꯔꯛꯄꯦ ꯇꯥꯟꯖꯥꯗꯣ ꯑꯗꯨ ꯇꯧꯁꯦ ꯅꯣꯡ ꯇꯥꯔꯗꯤꯅꯦ ꯍꯩꯕꯀꯥꯟ ꯅꯨꯡꯉꯥꯏꯔꯣꯏꯕꯀꯣ ꯍꯥꯏꯗꯤ ꯍꯦꯛ ꯌꯥꯈꯩꯕꯨ ꯂꯣꯏꯕꯃꯛ ꯅꯣꯡ ꯇꯥꯁꯟꯕꯗꯨꯁꯨ ꯅꯨꯡꯉꯥꯏꯇꯦꯗꯅ ꯑꯗꯣ ꯀꯩꯅꯣ ꯇꯧꯕ ꯁꯤꯃꯦꯟ ꯀꯩꯀꯥꯒꯗꯤ ꯂꯧꯁꯤꯜꯂꯨꯒꯅꯨꯀꯣ ꯍꯌꯦꯡ ꯈꯣꯏ ꯍꯩꯗꯨꯔꯦ ꯀꯥꯏꯅ ꯍꯥꯏꯕꯒꯤ ꯇꯥꯟꯖꯥꯗꯣ
ꯑ
ꯑꯗꯨꯒꯨꯝꯕꯗꯣ ꯑꯗꯨ ꯀꯥꯟꯗꯨꯗꯣ ꯑꯩꯅ ꯂꯧꯁꯤꯀ ꯑꯗꯣ ꯏꯇꯥꯎꯒꯤ ꯃꯐꯝ ꯐꯖꯕ ꯍꯥꯏꯗꯤ ꯅꯣꯡꯒꯨꯝꯕ ꯆꯣꯠꯂꯣꯏꯗꯕ ꯖꯒꯥ ꯃꯐꯝ ꯆꯥꯕ ꯂꯩꯔꯒꯗꯤ ꯂꯧꯁꯤꯟꯕ ꯌꯥꯏꯑ ꯄꯩꯁꯥꯗꯣ ꯍꯧꯖꯤꯛꯇꯤ ꯃꯇꯝ ꯅꯥꯏꯗꯅ ꯄꯩꯁꯥꯗꯤ ꯑꯃꯨ ꯇꯥꯡꯈ ꯑꯃꯨꯛ ꯍꯣꯡꯊ ꯇꯧꯕꯅꯤꯅꯀꯣ
ꯎꯝ
ꯑꯗꯣ ꯌꯣꯠꯇꯤ ꯍꯥꯞꯀꯗ꯭ꯔꯣ ꯌꯣꯠ ꯍꯥꯞꯇꯕꯤ ꯇꯧꯁ ꯍꯥꯏꯔꯣ ꯀꯃꯥꯏꯅ ꯄꯥꯝꯃꯤꯅꯣ ꯎ
ꯌꯣꯠꯁꯦ ꯇꯧꯕꯤ ꯍꯥꯏꯗꯤ ꯁꯨꯃꯥꯡꯒꯤꯅꯤꯅ ꯑꯗꯨꯝ ꯍꯥꯞꯄꯔꯣꯏꯒꯦ ꯍꯥꯏꯗꯤ ꯑꯩꯅ ꯑꯩꯈꯣꯏ ꯏꯃꯥꯟꯅꯕ ꯑꯃ ꯆꯦꯛꯀꯣꯟ ꯌꯥꯎꯕ ꯂꯩꯕꯀꯣ ꯑꯣꯒ ꯍꯥꯏꯐꯦꯠ ꯄꯥꯎ ꯐꯥꯎꯅ ꯦ ꯑꯗꯨꯒ ꯑꯩꯈꯣꯏꯒꯤ ꯆꯦꯛ ꯇꯦꯛꯇꯣ ꯑꯗꯨ ꯋꯥꯔꯤꯔꯤ ꯃꯄꯣꯠ ꯑꯆꯧꯕꯗꯨꯣ ꯑꯇꯪ ꯂꯧꯔꯒ ꯑꯗꯨꯝ ꯑꯗꯨꯗꯣ ꯍꯥꯟꯅ ꯍꯥꯏꯗꯤ ꯃꯈꯥꯗ ꯅꯨꯡ ꯀꯩꯀꯥ ꯈꯔ ꯍꯥꯟ ꯇꯥꯔꯒ ꯑꯗꯒꯤ ꯏꯔꯤꯆꯤ ꯊꯣꯡ ꯊꯥꯔꯒ ꯑꯩꯈꯣꯏꯒꯤꯣꯡ ꯕꯦꯂꯥ ꯕꯥꯇꯤ ꯂꯩꯦꯡꯉꯣꯏꯒꯤ ꯉꯥꯁꯦ ꯇꯧꯔꯒ ꯍꯩꯒꯦꯅ ꯈꯟꯕ
ꯍꯣꯏ ꯌꯥꯏꯑ ꯆ ꯇꯦꯛꯅ ꯇꯧꯕꯁꯨ ꯌꯥꯏꯑ ꯑꯗꯨ ꯑꯗꯨꯅꯁꯨ ꯍꯦꯟꯅ ꯁꯦꯠꯄ ꯍꯦꯟꯕꯅꯦ
ꯑꯗꯒꯤ ꯑꯗꯣ ꯕꯦꯂꯥꯕꯥꯇꯤ ꯀꯩꯀꯥ ꯁꯤꯃꯦꯟ ꯀꯩꯀꯥꯁꯤꯕꯨꯗꯤ ꯍꯥꯏꯗꯤ ꯑꯩꯈꯣꯏꯒꯤ ꯏꯃꯥꯒꯤ ꯃꯄꯥꯝꯒꯤ ꯑꯩꯈꯣꯏ ꯏꯃꯥ ꯑꯃꯁꯤꯡꯅꯁꯨ ꯃꯣꯏ ꯂꯝꯗꯨꯗ ꯍꯥꯏꯕꯗꯤ ꯗꯨꯀꯥꯟ ꯑꯆꯧꯕ ꯑꯃ ꯐꯝꯃꯤꯕ ꯑꯗꯨ ꯑꯗꯨꯅ ꯍꯥꯏꯗꯤ ꯈꯪꯉ ꯆꯥꯟꯅ ꯃꯔꯤ ꯇꯥꯖꯕꯅꯤꯅ ꯁꯤꯃꯦꯟꯒꯤꯗꯨꯕꯨꯗꯤ ꯑꯗꯨꯝ ꯑꯩꯈꯣꯏꯅ ꯑꯗꯨꯝ ꯌꯥꯔꯦ ꯍꯥꯏꯕ ꯀꯥꯟꯗ ꯑꯗꯨꯝ ꯂꯧꯔꯨꯕ ꯑꯗꯨꯝ ꯌꯥꯅꯤ ꯍꯥꯏꯗꯤ ꯑ ꯐꯪꯕ ꯐꯪꯗꯕꯒꯤꯗꯤ ꯋꯥꯅꯤꯡꯉꯥꯏꯗꯤ ꯀꯩꯁꯨ ꯂꯩꯔꯔꯣꯏꯕ
ꯃꯥꯅꯦ ꯃꯥꯅꯦ
ꯑꯗꯣ ꯑꯩꯅ ꯍꯧꯖꯤꯛ ꯇꯧꯖꯅꯤꯡꯉꯤꯁꯦ ꯍꯥꯏꯗꯤ ꯇꯨꯔꯦꯟꯗꯒꯤ ꯅꯨꯡꯁꯦ ꯄꯦꯛꯄ ꯑꯩ ꯍꯥꯟꯅ ꯑꯩꯅ ꯁꯨꯝ ꯈꯔ ꯈꯔ ꯇꯦꯛ ꯇꯦꯛ ꯄꯦꯛꯄꯒꯤ ꯈꯔꯕꯨꯗꯤ ꯂꯩꯌꯦꯕꯀꯣ ꯑꯗꯨꯗ ꯑꯁꯤꯅ ꯇꯤ ꯀꯣꯟꯅꯔꯣꯏꯗꯕꯅꯤꯅ ꯏꯇꯥꯎꯕꯩꯒ ꯇꯧꯔꯒ ꯄꯤꯒꯦ ꯇꯧꯕꯣ ꯑꯗꯨꯣ ꯂꯩꯉꯣꯏꯁꯤꯗꯤ ꯏꯇꯥꯎꯕꯤꯌꯦ ꯍꯥꯏꯗꯤ ꯑꯩꯈꯣꯏ ꯇꯨꯔꯦꯟꯗꯒꯤ ꯑꯗꯨꯝ ꯄꯦꯛꯄꯁꯦ ꯁꯤꯅ ꯐꯒꯗ꯭ꯔꯥ ꯅꯠꯇ꯭ꯔꯒꯅ ꯑꯩꯈꯣꯏꯒꯤ ꯂꯩꯉꯣꯏ ꯑꯉꯥꯡꯕꯁꯦ ꯁꯤꯦꯁꯤꯀꯥ ꯗꯤ ꯑꯅꯤꯁꯦ ꯀꯔꯝꯕꯅ ꯁꯨꯝ ꯇꯥꯎꯕꯤꯒꯤ ꯋꯥꯈꯜꯂꯣꯟꯗ ꯀꯔꯝꯕꯅ ꯍꯦꯂꯒ ꯁꯨꯝ ꯁꯦꯠꯁꯟꯕ ꯐꯕꯖꯥꯠꯅꯣ
ꯑꯗꯨꯒꯤꯗꯣ ꯍꯧꯖꯤꯛ ꯗꯤꯃꯥꯄꯨꯔ ꯂꯩꯉꯣꯏꯅꯤ ꯌꯥꯝ ꯀꯟꯅ ꯁꯠꯅꯕꯗꯣ ꯑꯗꯨꯅ ꯑꯗꯨꯗꯨꯅ ꯑꯗꯨꯗꯤ ꯐꯕ ꯌꯥꯝ ꯍꯦꯜꯂꯦꯕꯀꯣ ꯑꯗꯣ ꯃꯥꯅ ꯄꯩꯁꯥꯁꯦ ꯈꯔ ꯃꯃꯜꯁꯦ ꯇꯥꯡꯕ ꯍꯥꯏꯇꯥꯔꯦ ꯑꯩꯈꯣꯏ ꯁ꯭ꯋꯥꯏꯗ ꯄꯦꯛꯅꯕꯁꯤꯅ ꯃꯃꯜ ꯁꯦ ꯈꯔ ꯇꯥꯕ ꯐꯠꯇꯦ ꯍꯥꯏꯕꯕꯨꯗꯤ ꯅꯠꯇꯦ ꯐꯩꯌꯦꯕꯀꯣ ꯋꯥꯎ ꯑꯗꯨ ꯑꯣꯏ ꯇꯥꯔꯒꯁꯨ ꯍꯧꯖꯤꯛꯀꯤ ꯑꯉꯥꯡꯕꯗꯣ ꯑꯗꯨꯅ ꯈꯔ ꯆꯦꯛꯁꯤꯟꯕ ꯍꯦꯟꯕ ꯍꯥꯏ ꯇꯥꯔꯦ
ꯑꯣ ꯏꯇꯥꯎꯕꯤ ꯑꯗꯨꯗꯤ ꯍꯥꯏꯗꯤ ꯑ ꯑꯗꯨꯒꯤ ꯑꯉꯥꯡꯕꯗꯣ ꯑꯣꯏꯅ ꯇꯧꯔꯒꯦ ꯍꯥꯏꯗꯤ ꯑꯩꯒꯤꯁꯨ ꯍꯟꯇꯛ ꯃꯔꯨꯞ ꯃꯆꯥ ꯑꯃ ꯍꯞꯇꯥꯃꯨꯛ ꯃꯃꯥꯡꯗ ꯐꯪꯒꯤ ꯕꯥ ꯑꯗꯨꯗꯨꯅ ꯄꯩꯁꯥ ꯅꯨꯡꯁꯥꯁꯨ ꯈꯤꯇꯪ ꯑꯗꯨꯝ ꯈꯔ ꯀꯣꯝꯃꯤꯀꯥꯟꯁꯤꯗ ꯑꯗꯨꯗ ꯑꯣꯏꯅ ꯂꯧꯁꯤꯜꯂꯒ ꯑꯗꯨꯗꯤ ꯍꯌꯦꯡ ꯆꯞ ꯆꯥꯔꯅꯤ ꯏꯥꯎꯅ ꯊꯣꯛꯂꯛꯄꯒ
ꯑꯥ ꯎꯝ ꯀꯩꯅꯣ ꯇꯧꯁꯦ ꯍꯥꯏꯗꯤ ꯀꯌꯥꯃꯨꯛ ꯆꯥꯎꯕ ꯑꯣꯏꯗꯣꯏꯅꯣ ꯀꯌꯥꯃꯨꯛ ꯆꯥꯎꯔꯥꯛꯅ ꯁꯨꯝ ꯈꯟꯕꯗ
ꯑꯣ ꯑꯩꯈꯣꯏꯒꯤ ꯁꯨꯃꯥꯡꯁꯤꯔ ꯏꯇꯥꯎꯕꯤ
ꯎꯝ
ꯎꯝ ꯏꯇꯥꯎꯕꯤ ꯑꯩꯈꯣꯏꯒꯤ ꯁꯨꯃꯥꯡꯁꯦ ꯍꯥꯏꯗꯤ ꯌꯥꯝ ꯊꯣꯏꯗꯣꯛ ꯍꯦꯟꯗꯣꯛꯅ ꯆꯥꯎꯔꯨꯕꯁꯨ ꯅꯠꯇꯦ ꯑꯗꯒꯤ ꯄꯤꯛꯇ ꯄꯤꯛꯃꯟꯕꯁꯨ ꯅꯠꯇꯦ ꯑꯗꯨꯝ ꯃꯌꯥꯏꯅꯦ ꯍꯥꯏꯇꯥꯔꯦ ꯑꯥ
ꯑꯗꯨꯗꯤ ꯀꯩꯅꯣ ꯇꯧꯗꯦ ꯌꯥꯔꯔꯣꯏ ꯎꯝ ꯂꯩꯉꯣꯏꯁꯦ ꯀꯔꯝꯕ ꯂꯧ ꯒꯦꯅ ꯈꯜꯂꯤꯅꯣ
ꯑꯥ ꯏꯇꯥꯎꯕꯤ ꯑꯩꯁꯦ ꯑꯉꯥꯡꯕꯗꯣ ꯑꯗꯨꯝ ꯇꯧꯔꯒꯦꯅ ꯈꯜꯂꯦ ꯑꯗꯨꯗꯤ
ꯑꯗꯨꯗꯤ ꯂꯩꯉꯣꯏꯗꯣ ꯒꯥꯔꯤ ꯇꯪꯈꯥꯏ ꯑꯃ ꯂꯧꯔꯁꯦ ꯒꯔꯤ ꯇꯪꯈꯥꯏ ꯑꯃꯅ ꯑꯗꯨꯝ ꯂꯦꯝ ꯄꯥꯟꯅ ꯀꯣꯟꯅꯔꯅꯤ
ꯑꯗꯨꯗꯨꯒ ꯑ ꯅꯨꯡꯄꯤꯛ ꯀꯦ ꯍꯥꯏꯕꯗꯣ ꯑꯗꯨꯗꯅ ꯅꯨꯡ ꯕꯣꯔꯥ ꯎꯝ ꯀꯨꯟꯃꯉꯥ ꯀꯨꯟꯊ꯭ꯔꯥ ꯁꯨꯃꯥꯏꯅ ꯁꯤ ꯆꯥꯡꯗ ꯌꯥꯔꯅꯤ ꯑꯗꯨꯃꯥꯏꯅ ꯇꯧꯁꯤꯜꯂꯒ ꯊꯝꯖꯤꯜꯂꯨ ꯔꯦꯗꯤꯗ
ꯍꯣꯏ ꯑꯗꯣ ꯏꯇꯥꯎꯕꯤ ꯑꯗꯨꯝ ꯍꯥꯏꯗꯤ ꯅꯨꯡꯁꯦ ꯈꯣꯏ ꯄꯦꯛꯄꯗꯗꯤ ꯀꯩꯁꯨ ꯋꯥꯅꯔꯔꯣꯏꯕ ꯑꯩꯈꯣꯏꯒꯤ ꯂꯩꯉꯣꯏ ꯄꯦꯛꯄꯤꯁꯤꯡꯅꯁꯨ ꯄꯩꯈꯠꯂ ꯄꯩꯈꯠꯂꯒ ꯊꯝꯕꯗꯣ ꯑꯗꯨꯗꯒꯤꯁꯨ ꯑꯗꯨꯝ ꯂꯧ ꯌꯥꯅꯤ ꯑꯗꯨꯅ ꯍꯥꯏꯗꯤ ꯅꯣꯡꯃ ꯅꯣꯡꯃꯗ ꯉꯝꯗ꯭ꯔꯒꯁꯨ ꯑꯩꯈꯣꯏ ꯅꯤꯅꯤꯃꯨꯛ ꯀꯥꯏ ꯊꯣꯛꯑꯒꯁꯨ ꯑꯗꯨꯝ ꯇꯥꯎꯏꯕꯅꯤꯅ ꯑꯗꯨꯝ
ꯎꯝ ꯍꯣꯏ ꯍꯣꯏ
ꯎꯝ ꯑꯗꯨꯒ ꯍꯥꯏꯗꯤ ꯅꯨꯡꯗꯣ ꯄꯦꯛꯈꯠꯂꯒ ꯇꯨꯔꯦꯟ ꯃꯄꯥꯟꯒ ꯊꯝꯃꯒ ꯑꯗꯒꯤ ꯑꯩꯈꯣꯏ ꯆꯤꯡꯕꯗꯨꯅ ꯑꯩꯈꯣꯏ ꯒꯥꯔꯤ ꯑꯃ ꯀꯩ ꯑꯃ ꯑꯗꯨꯝ ꯉꯥꯏꯍꯥꯛ ꯋꯥꯏꯔꯒ ꯑꯗꯨꯝ ꯇꯧꯕ ꯑꯗꯨꯝ ꯌꯥꯒꯗꯕ ꯃꯥꯜꯂꯦ ꯅꯇꯗꯣ ꯍꯩꯕ ꯈꯣꯠꯄꯁꯤꯗꯤ ꯍꯥꯏꯗꯤ ꯑꯇꯣꯞꯄ ꯃꯤꯁꯇ꯭ꯔꯤ ꯀꯩꯀꯩ ꯑꯃꯨꯛ ꯀꯧꯔꯨꯗ꯭ꯔꯒꯁꯨ ꯁꯨ ꯍꯥꯏꯗꯤ ꯑꯩꯈꯣꯏ ꯁꯨꯃꯥꯡꯁꯨ ꯁꯤ ꯑꯣꯏꯕꯅꯤꯅꯀꯣ ꯑꯗꯨꯝ ꯍꯥꯏ ꯗꯤ ꯑꯩꯈꯣꯏꯒꯤ ꯇꯥꯃꯣꯗꯨꯅꯦ ꯑꯗꯨꯗꯨꯒ ꯇꯥꯎꯕꯤꯒ ꯑꯩꯈꯣꯏ ꯑꯍꯨꯝꯅ ꯇꯧꯔꯒ ꯑꯗꯨꯝ ꯌꯥꯅꯤꯅ
ꯎꯝ ꯌꯥꯅꯤ ꯌꯥꯅꯤ ꯃꯤ ꯑꯇꯣꯞꯄ ꯍꯥꯏꯗꯣ ꯁꯥꯥꯅ ꯈꯣꯣꯏꯗꯣ ꯑꯍꯨꯝ ꯑꯗꯨꯝ ꯇꯧꯁꯜꯂꯗꯕꯅꯤ
ꯎꯝ ꯑꯗꯒꯤ ꯑꯩꯅ ꯍꯥꯏꯗꯤ ꯅꯍꯥꯟꯈꯩ ꯑꯩꯈꯣꯏꯒꯤꯁꯦ ꯇꯦꯜꯂꯤ ꯁꯤꯕꯣꯡ ꯑꯃꯁꯨ ꯍꯥꯏꯗꯤ ꯅꯥꯇꯩ ꯆꯥꯅ ꯂꯩꯇꯕꯅꯤꯅ ꯑꯩꯅ ꯍꯟꯗꯛ ꯁꯦꯝꯃꯤꯀꯥꯟꯁꯤꯗ ꯍꯥꯏꯗꯤ ꯁꯕꯨ ꯃꯆꯥ ꯑꯃꯊꯪꯁꯨ ꯎ ꯁꯅꯤꯡꯕ
ꯎꯝ
ꯍꯥꯏꯗꯤ ꯇꯤꯗꯤ ꯁꯤꯕꯨ ꯑꯃ ꯂꯩꯇꯕ ꯁ ꯍꯥꯏꯗꯤ ꯃꯤ ꯑꯃꯅ ꯍꯦꯛ ꯕꯥꯇꯣꯟ ꯇꯧꯕ ꯑꯣꯏꯔꯣ ꯑꯗꯒꯤ ꯑꯩ ꯁꯦꯟꯗꯣ ꯂꯥꯛꯄ ꯑꯣꯏꯔꯁꯨ ꯍꯦꯛ ꯃꯐꯝ ꯊꯝꯕ ꯃꯤꯗꯁꯨ ꯍꯦꯛ ꯈꯪꯖꯗꯕ ꯑꯗꯒꯤ ꯑꯩꯈꯣꯏꯅ ꯍꯥꯏꯗꯤ ꯑꯌꯨꯛꯀꯤ ꯅꯨꯡꯗꯥꯡꯒꯤ ꯁꯟꯗꯌꯥꯒꯤ ꯑꯗꯨꯝ ꯂꯥꯏꯙꯛ ꯀꯩꯀꯥ ꯊꯥꯕꯗꯁꯨ ꯁꯨꯝ ꯅꯨꯡꯉꯥꯏꯖꯗꯦꯗꯅ
ꯍꯣꯏ ꯍꯣꯏ ꯀꯩꯅꯣꯁꯨ ꯆꯠꯍꯧꯔꯁꯦ ꯑꯗꯨꯗꯤ ꯏ ꯁꯤꯕꯨꯡ ꯃꯆꯥ ꯑꯃꯁꯨꯪ ꯆꯜꯍꯧꯔꯁꯦ ꯆꯦꯛꯅ ꯇꯧꯔꯒ ꯑꯩ ꯇꯧꯁꯦ ꯑꯩ ꯐꯖꯅ ꯇꯧꯔꯤꯁꯦ ꯐꯖꯅ ꯀ ꯇꯧꯕ ꯌꯥꯅꯕ
ꯎꯝ ꯎꯝ ꯍꯣꯏꯗꯣ ꯎꯝ
ꯔꯝ ꯆꯥꯝꯃꯒ ꯍꯥꯞꯆꯟꯅꯕ
ꯑꯥ ꯍꯣꯏ ꯑꯗꯨꯒ ꯍꯥꯏꯗꯤ ꯔꯥꯎꯟ ꯃꯆꯥꯗꯨꯅ ꯈꯔ ꯍꯦꯛ ꯅꯥꯟꯅ ꯄ꯭ꯂꯥꯁꯇꯔꯒꯨꯝꯕ ꯇꯧꯁꯤꯜꯂꯒ ꯑꯩꯈꯣꯏꯒꯤ ꯃꯆꯨ ꯑꯉꯥꯡꯕꯕꯨ ꯑꯣꯏꯔꯣ ꯀꯔꯤꯕꯨ ꯑꯣꯏꯔꯣ ꯑꯃ ꯁꯨꯝ ꯁꯪꯖꯟꯕꯁꯨ ꯌꯥꯕꯖꯥꯠꯅꯤ
ꯌꯥꯗꯕꯅꯤ ꯑꯉꯥꯡꯕꯗꯤ ꯐ ꯐꯖꯕꯅꯤ
ꯑꯗꯨꯅꯦ ꯑꯩꯁꯨ ꯍꯥꯏꯗꯤ ꯏꯇꯥꯎꯒ ꯁꯨꯃꯥꯏꯅ ꯋꯥꯔꯤ ꯁꯥꯟꯅꯕꯅꯤꯅ ꯁꯨꯝ ꯋꯥꯈꯜꯁꯦ ꯈꯔ ꯊꯣꯛꯑꯦꯕ ꯑꯗꯨꯗꯨꯅꯅꯦ ꯑꯩꯅ ꯍꯥꯏꯗꯤ ꯏꯇꯥꯎꯗ ꯍꯥꯏꯗꯤ ꯀꯩꯅꯣꯝꯃ ꯇꯧꯔꯝꯗꯥꯏ ꯁꯨꯝ ꯍꯥꯏꯖꯅꯤꯡꯕ ꯍꯥꯏꯇꯥꯔꯦ
ꯍꯣꯏ ꯍꯣꯏ ꯌꯥꯏ ꯌꯥꯏ ꯇꯧꯁ ꯇꯧꯁꯦ ꯏꯛꯇ ꯇꯧꯁꯜꯂꯗꯝꯅꯤ
ꯎꯝ
ꯈꯤꯇꯪ ꯊꯥꯅ ꯇꯧꯁꯦ ꯄꯥꯅ ꯇꯧꯔꯨꯗꯨꯅꯦ ꯃꯇꯝ ꯀꯨꯏꯅ ꯆꯠꯇꯕꯅꯦꯕ ꯅꯝꯊꯈꯤꯕꯅꯦꯕ ꯍꯦꯛ ꯑꯗꯨꯅ ꯈꯔ ꯊꯥꯅ ꯇꯧꯍꯧꯔꯁꯤ
ꯍ ꯌꯥꯏꯌꯦ ꯇꯧꯕꯤ
ꯑꯇꯩ ꯑꯇꯩ ꯇꯧꯗꯧꯕ ꯂꯩꯔꯒꯗꯤ ꯇꯧꯔꯤꯉꯦ ꯇꯧꯔꯁꯦ ꯁꯨꯝ ꯌꯦꯡꯁꯤꯜꯂꯣ ꯀꯔꯤ ꯀꯔꯤ ꯑꯋꯥꯠꯄ ꯂꯩꯃꯤ ꯆꯠꯄꯒꯤꯕꯗꯣ ꯑꯗꯨꯁꯨ ꯀꯥꯟꯅ ꯇꯧꯋꯔꯤ ꯀꯥꯟꯗ ꯇꯧꯍꯧꯅꯕ ꯃꯠ ꯃꯆꯤꯠ ꯇꯧꯕꯁꯨ ꯅꯨꯡꯉꯥꯏꯇꯦꯗꯅ
ꯎꯝ ꯆꯨꯝꯃꯦ ꯆꯨꯝꯃꯦ
ꯑꯁ ꯄꯩꯁꯥꯗꯤꯅꯦ ꯑꯗꯨꯝ ꯍꯥꯏꯕꯅꯦ ꯆꯪꯕꯅꯦ ꯆꯪꯕꯅꯦꯍ
ꯎꯝ ꯑꯗꯨꯗꯤ ꯇꯧ ꯁꯨꯃꯥꯏꯅ ꯇꯧꯔꯁꯦ ꯍꯥꯏꯗꯤ ꯑꯩꯈꯣꯏꯒꯤ ꯁꯨꯃꯥꯡꯒꯤ ꯍꯩꯕꯁꯤꯗ ꯍꯥꯏꯗꯤ ꯑꯩꯈꯣꯏꯒꯤ ꯑ ꯌꯨꯝꯒꯤ ꯗꯥꯔꯤ ꯀꯨꯝꯊꯔꯛꯄꯒꯤ ꯏꯁꯇꯤꯌꯥꯔꯁꯦ ꯁꯤꯖꯦꯣꯏ ꯌꯨꯝꯁꯤꯁꯨ ꯑꯗꯨꯝ ꯈꯔ ꯀꯨꯏꯁꯜꯂꯛꯑꯒ ꯑꯅꯤꯅ ꯑꯩꯈꯣꯏꯒꯤ ꯁꯤ ꯀꯀꯥꯁꯦ ꯃꯄꯥꯟ ꯃꯄꯥꯟꯁꯦ ꯌꯥꯝ ꯆꯥꯎꯗ꯭ꯔꯒꯁꯨ ꯑꯗꯨꯝ ꯀꯥꯏꯔꯛꯄ ꯈꯣꯠꯂꯛꯄꯁꯦ ꯑꯗꯨꯝ ꯇꯧꯔꯦꯕ ꯀꯣ ꯑꯗꯨꯗꯤ ꯑꯗꯨꯗꯤ ꯇꯧꯕꯤ ꯍꯥꯏꯗꯤ ꯁꯦꯝꯃꯤꯀꯥꯟꯗ ꯄꯨꯟꯅ ꯁꯦꯝꯅꯅꯕ ꯍꯥꯏꯗꯤ ꯍ ꯁꯦ ꯑꯗꯨꯝ ꯈꯔ ꯍꯣꯠꯇꯣꯛꯑꯒ ꯍꯥꯏꯕꯗꯤ ꯐꯖꯅ ꯅꯧꯅ ꯄ꯭ꯂꯥꯁꯇꯔ ꯇꯧꯍꯧꯕꯁꯨ ꯑꯗꯨꯝ ꯍꯟꯇꯛ ꯄꯨꯟꯅ ꯑꯩꯇꯧꯒꯔꯒ ꯇꯧꯃꯤꯟꯅꯈꯨꯔꯁꯦ
ꯑꯦ ꯌꯥꯏ ꯌꯥꯏ ꯇꯧꯁꯟꯕꯔꯦ ꯀꯩꯁꯨ ꯀꯥꯏꯗꯦ ꯑꯗꯨꯗ ꯂꯁ ꯂꯕ ꯀꯩꯁꯨ ꯀꯗꯦ
ꯎꯝ ꯍꯥꯏꯗꯤ ꯏꯁꯇꯦ ꯍꯥꯏꯁꯦ ꯀꯨꯝꯊꯕꯅꯤꯅ ꯍꯥꯏꯗꯤ ꯑꯍꯜ ꯂꯃꯟ ꯑꯗꯒꯤ ꯑꯉꯥꯡ ꯅꯨꯕꯤꯁꯤꯡ ꯀꯨꯝꯊ ꯈꯣꯠꯇꯕꯗ ꯍꯥꯏꯗꯤ ꯁꯨꯝ ꯁꯣꯛ ꯍꯣꯟꯕ ꯌꯥꯎꯋꯦ
ꯃꯥꯅꯦ ꯃꯥꯅꯦ ꯃꯥꯅꯦ ꯃꯥꯅꯦ ꯍ ꯍꯣ ꯍꯣꯏ ꯑꯜꯂ ꯂꯩꯕꯁ ꯅꯨꯪꯉꯥꯏꯔꯤ
ꯎꯝ ꯑꯗꯨꯅꯤ ꯇꯨꯏꯁꯟ ꯈꯣꯆꯟꯕ ꯑꯝꯇ ꯌꯥꯎꯔꯁꯨ ꯍꯥꯏꯗꯤ ꯃꯣꯏꯗꯤ ꯅꯨꯡ ꯎꯆꯦꯛꯅꯤꯅ ꯍꯥꯏꯗꯤ ꯈꯣꯡ ꯈꯨꯨꯠꯇ ꯁꯣꯛꯈ꯭ꯔꯒ ꯗꯤꯀꯣ
ꯍꯣꯏ
ꯑꯗꯣ ꯏꯇꯥꯎꯕꯤꯕꯨ ꯏꯥꯛ ꯏꯁꯤꯡꯒꯗꯤ ꯊꯣꯡꯕꯤ ꯈꯣꯠꯄꯤ ꯇꯧꯈ꯭ꯔꯕꯣ
ꯑ ꯆꯀꯗꯤ ꯊꯣꯑꯄꯣꯠꯅꯤꯗ ꯆꯥꯅꯨꯗꯥ ꯉꯥꯏꯁꯥꯏꯅꯥ
ꯑꯣ ꯌꯥꯝ ꯉꯜꯂꯤꯅꯦ ꯑꯗꯨ ꯇꯥꯎꯕꯤꯈꯣꯏꯒꯤꯗꯤ
ꯍꯣꯏ ꯍꯣꯏ ꯉꯁꯤꯗꯤ ꯍꯦꯛꯇ ꯉꯟꯅ ꯑꯗꯨꯝ ꯆꯥꯊꯣꯛꯑꯕꯅꯦ ꯀꯩꯗꯧꯔꯅꯤ ꯈꯟꯗ ꯗꯦꯒ ꯑꯣꯏꯕꯕꯁꯤꯗꯅ ꯊꯄꯣꯛꯁꯨ ꯂꯩ ꯇꯃꯤꯟꯅꯔ ꯆꯥꯔꯒ ꯑꯥ ꯕꯣꯟ ꯉꯥꯛꯇ ꯌꯦꯡꯒꯦ ꯇꯧꯃꯨ
ꯑꯣ ꯑꯗꯨꯒ ꯑꯩꯈꯣꯏꯒꯤꯁꯨ ꯆꯥꯛꯁꯦ ꯑꯩꯈꯣꯏꯒꯤ ꯃꯥꯅ ꯊꯣꯡꯉꯤꯅꯦ ꯉꯁꯤꯗꯤ
ꯎꯝ
ꯍꯖꯤꯛꯁꯨ ꯉꯁꯤꯗꯤ ꯁꯟꯗꯦꯁꯤꯅ ꯈꯤꯇꯪ ꯄꯣꯊꯥꯔꯒꯦꯅ ꯏꯃꯥꯅ ꯊꯣꯡꯕꯤꯔꯒꯦꯅ
ꯍꯣꯏ
ꯊꯣꯡꯈ꯭ꯔꯦ
ꯎꯝ
ꯑꯗꯨꯣꯏ ꯇꯧꯕꯤ ꯍꯧꯖꯤꯛꯀꯥꯟꯁꯤꯕꯨ ꯍꯥꯏꯗꯤ ꯀꯥꯂꯦꯟꯁꯨ ꯍꯦꯛ ꯑꯣꯏ ꯑꯗꯒꯤ ꯅꯣꯡꯁꯨ ꯍꯦꯛ ꯇꯥꯏ ꯑꯗꯣ ꯀꯔꯤ ꯀꯔꯤ ꯌꯦꯟꯁꯥꯡꯅꯒ ꯏꯇꯥꯎꯕꯤꯁꯦ ꯑꯗꯨꯝ ꯄꯥꯝꯅ ꯆꯥꯕꯤꯔꯤꯒꯦ ꯍꯧꯖꯤꯛ ꯍꯧꯖꯤꯛ
ꯍꯧꯖꯤꯛꯀꯥꯗꯤꯅꯦ ꯁꯒꯔꯤ ꯀꯥꯡꯈꯧ ꯆꯝꯐꯨꯠ ꯁꯤꯅ ꯃꯍꯥꯎꯔꯦꯗ ꯂꯩꯔꯦ
ꯎꯝ
ꯑꯆꯝꯕ ꯆꯥꯕꯁꯤꯅ ꯐꯔꯦꯍꯦ
ꯃꯥꯅꯦ ꯃꯥꯅꯦ ꯇꯎꯕꯤ ꯍꯥꯏꯗꯤ ꯑ ꯍꯋꯥꯏꯒꯨꯝ ꯋꯥ ꯑꯗꯒꯤ ꯁꯣꯛꯀꯨꯝꯕ ꯈꯣꯠꯄ ꯑꯗꯨꯒꯨꯝꯕ ꯊꯥꯎ ꯉꯧꯕꯒꯤ ꯊꯕꯛꯁꯤꯗꯤ ꯁꯥꯒꯠꯂꯛꯄꯅꯤꯅ ꯎꯝ ꯆꯥꯟꯅꯗ꯭ꯔꯦꯕ
ꯃꯥꯅꯦ ꯃꯥꯅꯦ ꯑꯗꯨ ꯑꯁ ꯑꯗꯨ ꯍꯧꯖꯤꯛꯀꯥꯟ ꯌꯥꯏ ꯌꯥꯗ꯭ꯔꯦ ꯆꯪꯑꯣ ꯍꯥꯏꯗ ꯍꯧꯖꯤꯛꯀꯤ